ꯇꯨꯃꯤꯅꯤ ꯃꯁꯥꯝꯗꯅ ꯑꯣꯇꯣꯃꯦꯇꯤꯛ ꯑꯣꯏꯅ ꯀꯛꯄꯅꯦꯕ ꯑꯗꯨꯗꯨꯒꯤꯅꯦꯕ
ꯑꯩ ꯁꯤꯔꯒ ꯍꯤꯡꯒꯦ ꯌꯥꯒꯗ꯭ꯔꯥ
ꯍꯦ ꯉꯥꯏꯈꯣ ꯑꯩ ꯋꯥꯔꯤ ꯁꯥꯟꯅꯒꯣ ꯅ ꯃꯇꯨꯡꯗ ꯌꯦꯡꯉꯣ ꯅꯪ ꯉꯝꯃꯔꯣꯏꯗ꯭ꯔꯥ
ꯑꯩ ꯍꯌꯦꯡ ꯍꯧꯅꯒꯣꯠꯇꯣꯏꯅꯦ ꯀꯣꯆꯤꯡ ꯆꯠꯇꯣꯏꯅꯦ
ꯊꯥꯔꯇꯤ ꯃꯤꯅꯠ ꯁꯥꯟꯅꯕ ꯍꯧꯒꯤ ꯃꯇꯨꯡꯗ ꯑꯩꯅꯟ ꯊꯥꯣꯛ ꯄꯦꯔꯥꯗ
ꯍꯨꯝ
ꯍꯧꯒꯠꯄ ꯌꯥꯝꯖꯗꯩ ꯀꯣꯆꯤꯡ ꯄꯨꯡ ꯃꯔꯤꯗꯩ ꯑꯔꯥꯝ ꯊꯝꯃꯤꯅꯦ ꯑꯩꯁꯦ
ꯅꯨꯄꯥ ꯀꯣꯏꯕꯁꯨ ꯅꯠꯇꯦ ꯋꯥꯔꯤ ꯁꯥꯟꯅꯕꯤꯅꯕ ꯃꯤ ꯂꯩꯗꯨꯅ ꯉ ꯂꯥꯏꯕꯗꯣ ꯊꯕ ꯁꯥꯠꯄ꯭ꯔꯥ ꯁꯥꯠꯇꯕ꯭ꯔꯥꯅ ꯃꯨꯟꯗ ꯌꯦꯡꯉꯣ ꯃꯨꯟꯒ ꯈꯜꯂꯣ
ꯎꯝ ꯌꯥꯝ ꯄꯛ ꯣ ꯑꯩ ꯈꯔ ꯁꯅꯔꯦ ꯌꯥ ꯁꯅꯔꯝꯕ ꯌꯥꯎꯋꯦ ꯌꯥꯝ ꯄꯥ
ꯒ ꯋꯥꯔꯤ ꯁꯥꯟꯅ ꯃꯤ ꯂꯩꯕ꯭ꯔꯥꯕ ꯅꯪ
ꯃꯔꯝ ꯁꯥꯟꯅꯔꯝꯃꯤ ꯑꯗꯨ ꯌꯥꯝ ꯄꯛꯇꯦꯕ
ꯑꯩ ꯑꯩꯁꯨ ꯄꯥꯛꯑꯣꯏ ꯉꯣ ꯅꯨꯄꯥꯥ ꯁꯦ ꯁꯨꯝ ꯀꯣꯏꯈꯤꯗꯕꯤ ꯋꯥꯔꯤꯒ ꯁꯥꯟꯅꯕ ꯌꯥꯝ ꯊꯤꯅ ꯀ꯭ꯔꯤꯅꯁ ꯑꯣꯏꯅꯤ ꯍꯥꯏꯕ ꯑꯃꯨꯨ ꯇꯨ ꯆꯨꯉꯦ
ꯄꯪꯛꯇꯤ ꯄꯪꯛꯇꯦꯕꯨꯀꯣ ꯑꯩ ꯎꯝ ꯎꯝ
ꯅꯪ ꯀꯩ ꯈꯪꯕꯗ ꯔꯣꯃꯥꯟꯁ ꯀꯩꯅꯣꯕ ꯅꯪ ꯔꯣꯃꯥꯟꯁꯁꯨ ꯀꯩꯅꯣ ꯈꯪ ꯈꯪꯖꯕ꯭ꯔꯥꯕ ꯅꯪ
ꯑꯩ ꯈꯪꯉꯗꯤ ꯑꯩꯩꯅꯄꯤ ꯍꯦꯜꯂꯦ ꯍꯥꯏ ꯆꯠꯂꯣ ꯍꯥꯏꯜꯂ
ꯌꯥꯎꯋꯦ ꯈꯔ ꯄꯥꯠꯂꯦ ꯑꯗꯨꯅ ꯇꯧꯔꯛ ꯀꯣꯏꯔꯧ ꯃꯁꯤꯦ ꯁꯨꯡꯣꯏ ꯑꯣꯏꯔꯦ ꯍꯥꯏꯁꯤꯅꯦ
ꯎꯝ
ꯄꯛꯑꯣꯏ ꯍꯥꯏꯕ ꯌꯥꯝ ꯊꯤꯅ ꯐꯪꯖꯩ ꯑꯩꯩꯅ ꯂꯣꯏ ꯑꯗꯨꯝ ꯑꯗꯨꯒꯤ ꯏꯃꯦꯖꯁꯨ ꯑꯩꯉꯣꯟꯗ ꯅꯪꯒꯤ ꯏꯃꯦꯖꯇ ꯑꯩꯉꯣꯟꯗ ꯀꯃꯥꯏꯅ ꯇꯧꯕꯅꯣ ꯈꯪꯕꯩꯔꯥ ꯀꯩꯅꯣ ꯈꯪꯗꯦ ꯌꯥꯝ ꯊꯤꯅ ꯄꯛꯑꯣ ꯍꯥꯏꯁꯦ
ꯑꯁ ꯁꯤ ꯀꯅ ꯁꯥꯟꯅ ꯃꯖꯥꯅꯦ ꯀꯨꯏꯗ꯭ꯔꯦꯗ ꯑꯗꯨꯗ ꯑꯗꯨꯝ ꯇꯥꯟꯗꯅ ꯇꯣꯛꯑꯦ
ꯀꯩꯗ ꯋꯥꯒꯦꯕ
ꯄꯥꯝꯗꯤꯒꯦ ꯃꯁꯛ ꯊꯤꯌꯦ ꯈꯪꯕ꯭ꯔꯥ
ꯑꯦ ꯑꯦ ꯌꯦꯉ ꯌꯦꯉꯗꯄꯠꯇ ꯏꯗꯕꯣ
ꯅꯠꯇꯦ ꯑꯗꯨꯏ ꯃꯃꯥꯡꯅꯤꯦ ꯃꯃꯥꯡꯉꯦ ꯃꯃꯥꯡꯒꯤ ꯖꯨꯟ ꯑꯗꯨꯗꯥꯏꯗ ꯑꯣꯏꯔꯝꯅꯦ
ꯑꯣ ꯃꯃꯥꯡ ꯆꯍꯤꯒ
ꯎꯝ
ꯀꯨꯏꯗ꯭ꯔꯤ ꯀꯥꯏ ꯑꯗꯨꯒ ꯆꯍꯤ ꯐꯥꯔꯗ꯭ꯔꯦ
ꯍꯥꯥ ꯄꯅꯦ ꯁ ꯂꯩꯕ ꯈꯪꯕ꯭ꯔꯥ ꯑꯗꯨ ꯆꯠ ꯏꯃꯥꯟꯅꯕꯤ ꯑꯣꯏꯗꯤ ꯈꯪꯗꯛꯄꯅꯦꯕ
ꯎꯝ
ꯊꯋꯥꯣ ꯈꯔꯤ ꯇꯧ ꯑꯗꯨ ꯑꯣꯏꯁꯨꯅꯦꯀꯣ ꯌꯥꯗ꯭ꯔꯗꯤ ꯌꯥꯗ꯭ꯔꯦ ꯐꯥꯏ ꯂꯩ ꯇꯦ ꯑꯗꯨꯗꯤ ꯑꯩꯈꯣꯏ ꯁꯇꯦꯟꯗꯔꯁꯤꯗꯤ ꯌꯧꯗ꯭ꯔꯦ ꯀꯅꯥꯝꯇ
ꯏꯟꯗꯛꯇꯔ ꯀ‌ ꯍꯥꯏꯔꯤꯅꯤꯅꯦ ꯂꯥꯁꯇ ꯑꯈꫭꯏ ꯃꯌꯥꯝ ꯀꯟ ꯇꯧꯁꯤꯀꯣ
ꯑꯩ ꯁꯤꯠꯇ꯭ꯔꯦꯖꯨ ꯑꯗꯨꯝ ꯌꯥꯔ
ꯁꯦꯡꯕꯩꯅꯦ ꯁꯨꯃꯥꯏ ꯁꯨꯝ ꯂꯩꯅꯤꯡꯉꯦ ꯍꯥꯏ ꯑꯩ ꯇꯁꯦꯡꯅ ꯏꯃꯥꯟꯅꯕꯤ ꯃꯌꯥꯝ ꯑꯗꯨꯃꯥꯏꯅ ꯁꯤꯡꯒꯜ ꯑꯣꯏꯕ ꯃꯌꯥꯝ ꯂꯥꯩ ꯍꯥꯏꯕ ꯏꯃꯥꯟꯅꯕꯤ ꯑꯃ ꯅꯪ ꯑꯦꯟ ꯍꯥꯏꯄꯟ ꯌꯦꯡꯕ꯭ꯔꯥ
ꯑꯦꯟ ꯑꯥꯏ ꯄꯦꯟ ꯍꯥꯏꯔꯣ ꯑꯗꯨꯝ
ꯑꯗꯨꯒꯤ ꯅꯤꯀꯤꯗ ꯀꯟꯅ ꯉꯥꯎꯋꯦꯕ ꯃꯁꯛ ꯃꯁꯛꯄꯨꯗꯤ ꯐꯖꯕꯅꯦꯕ ꯑꯗꯨ ꯏꯃꯥꯟꯕꯤꯗꯨꯁꯨ ꯃꯤꯒ ꯋꯥꯡ ꯆꯥꯎꯔꯒ ꯑꯗꯨꯒꯅꯦ ꯍꯣꯏ ꯅꯤꯀꯤꯁꯨ ꯐꯖꯩꯗ ꯅꯤꯀꯤꯕꯨꯗꯤꯎ
ꯃꯥꯅ ꯑꯉꯥꯡ ꯑꯣꯏꯔꯝꯕ ꯋꯥꯅꯤꯗ
ꯑꯗꯨꯗ ꯏꯃꯥꯕꯤꯗꯨ ꯄꯨꯔꯥ ꯅꯤꯀꯤꯗ ꯂꯨꯞꯄꯦꯕ ꯑꯗꯨꯅ ꯅꯨꯄꯥꯒ ꯀꯣꯏꯅꯤ ꯈꯪꯗꯦ ꯍꯥꯏꯕ ꯑ ꯑꯁ ꯑꯗꯨꯝ ꯀ ꯊꯔꯤ ꯃꯥꯖ ꯂ ꯀꯗꯤ ꯉꯝꯃꯦ
ꯀꯩꯒꯤꯅꯣ ꯀꯩ ꯇꯤꯟꯅꯣ ꯑꯩ ꯐꯥꯕꯨꯡꯁꯤꯗ ꯇꯤꯟ ꯂꯩꯔꯝꯃꯦ ꯀꯥꯏ ꯃꯥꯡꯒꯦ ꯈꯪꯗꯦ
ꯌꯥꯗ꯭ꯔꯦꯗ ꯅꯪ
ꯑꯩ ꯊꯨꯃꯦ ꯌꯥꯔꯔꯣꯌꯦ ꯀꯥꯏ ꯂꯪꯊꯣꯛꯈ꯭ꯔꯒꯦ ꯑꯩꯁꯨ ꯍꯩ ꯄ ꯁꯥꯔꯦ ꯄꯨꯟꯅꯄꯥꯏ ꯂꯪꯊꯣꯛꯈ꯭ꯔꯦ
ꯇ꯭ꯔꯦꯛꯃꯤꯒꯨꯝꯕ꯭ꯔꯕ
ꯇꯤꯂꯦꯏꯈꯣꯝꯕꯤ ꯅ ꯀꯩ ꯇꯤꯜ ꯑꯣꯏꯗꯣꯏꯅꯣ ꯈꯪꯗꯦ
ꯆꯥꯕꯩꯔꯣ
ꯊꯥꯕꯒꯤ ꯐꯈꯤꯇꯪ ꯀꯩꯀꯥ ꯌꯥꯝ ꯊꯣꯛꯂꯛꯏꯗꯣ ꯍꯧꯖꯤꯛꯀꯥꯟꯁꯤ ꯑꯣ ꯑꯣ ꯍꯧꯖꯨꯝꯅꯦ ꯎ ꯑꯩꯈꯣꯏꯒꯤ ꯈꯨꯠꯅ ꯊꯨꯅ ꯆꯥꯏꯅ ꯉꯝꯖꯕ꯭ꯔꯣ
ꯀꯩꯀꯦ ꯍꯥꯏꯅ
ꯑꯥ
ꯀꯩ ꯀꯩꯅꯣꯕ
ꯍꯧꯖꯨꯝ ꯎꯕ ꯎꯅ ꯁꯥꯕꯅꯤꯅ ꯎꯒꯤ ꯌꯨꯝꯗ ꯂꯩꯇ꯭ꯔꯗꯤ ꯀꯩꯅꯣ ꯎ ꯆꯥꯕ ꯁꯥ ꯇꯤꯟ
ꯈꯪꯗꯦꯗ ꯑꯩ
ꯐꯧꯖꯨꯝꯗꯤ ꯍꯖꯤꯛ ꯌꯥꯝ ꯊꯣꯂꯦꯕ
ꯐꯪꯗꯦ
ꯑꯃꯨꯕ ꯎ ꯆꯕꯅꯦ
ꯎꯝ ꯎꯝ ꯈꯪꯗꯕ ꯑꯩ ꯑꯗꯨꯝꯕ ꯎꯗꯕ ꯀꯨꯏꯔꯑꯦ ꯑꯩ
ꯎ ꯑꯆꯪ ꯑꯁꯦꯡꯕꯗꯒ ꯄꯛꯄꯗꯤ ꯇꯤ ꯆꯥꯎꯈ꯭ꯔ ꯆꯥꯅꯤꯡꯉꯦ
ꯇꯤꯟ ꯀꯥꯏ ꯐꯒꯨꯁꯦꯥꯏꯩꯅꯗꯦ ꯑꯁ ꯂꯤꯜ ꯑꯃꯗꯤ ꯁꯨꯛꯍꯩ ꯍꯦꯛ ꯍꯩꯅꯗꯦ
ꯌꯥꯏꯕꯦꯝ ꯅꯨꯡꯗꯥꯡꯗ ꯄꯟꯕꯌꯥ
ꯑꯩꯈꯣꯏ ꯁꯤꯗꯗꯤ ꯊꯣꯛꯇꯨꯗꯤ ꯃꯥꯟꯅꯗꯒꯤꯅꯦꯄꯥ ꯂꯤꯁ ꯌꯨꯝꯗꯔ ꯑꯣꯏꯣꯏꯔꯗꯤ ꯄꯜꯂꯔꯣꯏꯗ
ꯑꯩ ꯀꯨꯏꯗ꯭ꯔꯤ ꯈꯪꯕ꯭ꯔ ꯂꯩꯦꯇ꯭ꯔꯦꯗ ꯈꯨꯝꯝꯗꯔꯛꯄ ꯇꯨꯔꯒ ꯕꯥꯇꯤꯟ ꯃꯆꯤꯗ ꯃꯤꯠ ꯃꯄꯥꯟ ꯌꯩꯁꯟꯗꯅ
ꯅꯪ ꯀꯅꯣ ꯐꯣꯟ ꯄꯥꯏ ꯆꯠꯏꯕ꯭ꯔ ꯕ
ꯆꯠꯇꯦꯗ ꯑꯩꯈꯣꯏ ꯃꯩ ꯉꯥ
ꯅꯇꯦ ꯃꯩ ꯑꯣ ꯑꯩ ꯍꯧꯖꯤꯛ ꯃꯩ ꯃꯩ ꯃꯠꯇꯦ ꯌꯥꯖꯦꯟ ꯅꯪ ꯇꯨꯁꯂꯦ ꯍꯥꯏꯕꯗꯨ
ꯏꯁꯇꯦꯌꯔꯗꯩ ꯈ꯭ꯔꯦ ꯅꯥꯅꯙꯔꯤꯕ
ꯈꯔ ꯀꯩꯅꯣ ꯇꯧꯕ ꯀꯥꯡꯕꯨꯔꯕ ꯀꯥꯡꯖꯦ
ꯍꯣꯏ ꯐꯠꯇꯨ ꯑꯩ ꯑꯗꯨ ꯍꯥꯏꯔꯒ ꯏꯔꯣꯏ ꯁꯦꯝꯕꯒꯤ ꯊꯣꯡꯗꯨꯗ ꯎꯞꯄ ꯇꯨꯔꯨꯏꯅꯤꯅꯦ
ꯅꯪ ꯀꯅꯥꯗ ꯈꯣꯏꯔꯝꯃꯣꯏꯅꯣꯕ
ꯏꯃꯥꯟꯅꯕꯤꯈꯩ ꯆꯠꯂꯦꯕꯀꯣ ꯊꯣꯡꯗꯣ ꯒꯥꯔꯤ ꯑꯅꯤ ꯑꯅꯤ ꯐꯩꯔꯝꯕꯁꯨ ꯌꯥꯗꯦꯗꯅ
ꯎꯝ
ꯑ ꯁꯨꯝ ꯆꯠꯂꯦ ꯃꯣꯏꯒꯤ ꯊꯣꯡꯒꯤ ꯌꯣꯠꯇꯣ ꯍꯤꯒꯠꯂ ꯂꯩꯔꯝꯕ ꯑꯩꯗꯤ ꯎꯗꯤ ꯎꯈꯤꯕꯅꯦꯕ ꯀꯃꯥꯏꯅ ꯇꯧꯕꯤꯅꯣ ꯈꯪꯗꯦ ꯃꯅꯥꯛ ꯌꯣꯛꯄꯗ ꯄꯜꯂ ꯇꯥꯜꯂꯞ ꯎꯞꯇꯦ ꯈꯪꯕ
ꯅꯪꯨꯅꯅꯨꯡꯥꯏꯕꯤꯗ
ꯑꯁ ꯅꯥꯍꯦ ꯁꯣꯛꯑꯦ ꯐꯅꯌꯥꯝ ꯀꯨꯏꯅ ꯅꯥꯏ ꯁꯔꯨꯗ ꯁꯟꯗꯒꯤ ꯎꯝ ꯀꯥꯏꯕꯣꯏ ꯀꯩꯕꫭꯏ
ꯈꯪꯗꯦ ꯑꯩ ꯀꯩꯅꯣ ꯀꯥꯎꯕꯗꯤ ꯌꯥꯝ ꯀꯥꯎꯒꯜꯂꯦꯕ ꯑ ꯀꯩꯅꯣꯗꯤ ꯃꯥꯏ ꯇꯨꯏꯁꯟꯕꯕꯨꯗꯤ ꯍꯥꯟꯅ ꯌꯥꯝ ꯇꯨꯁꯟ ꯍꯧꯖꯤꯛꯇꯤ ꯌꯩꯕ ꯈꯣꯠꯄꯁꯦ ꯌꯩꯃꯟꯒꯅ ꯀꯩꯝ ꯈꯟꯗ꯭ꯔꯦꯗ ꯑꯃ ꯐꯃꯨꯡ ꯅꯥꯀꯠ ꯐꯃꯨꯡꯒꯤ ꯅꯥꯀꯦꯠꯇ ꯀ ꯅꯥꯆꯦꯛꯇ ꯑꯃ ꯌꯥꯝ ꯌꯩꯁꯟ ꯉꯝꯕꯗꯣ ꯑꯗꯨ ꯑꯗꯨ ꯃ ꯌꯥꯝ ꯇꯧꯒꯜꯂꯦ ꯑꯗꯨꯒ ꯇꯨꯕ ꯈꯣꯠꯄꯗꯤ ꯌꯥ ꯀꯗ꯭ꯔꯣ ꯃꯥ
ꯑꯩ ꯆꯠꯄꯁꯨ ꯊꯦꯡꯅ ꯍꯩꯌꯦꯕꯀꯣ ꯆꯠꯄ ꯈꯣꯠꯄꯗꯣ ꯑꯗꯨꯒꯤ ꯈꯣꯡꯁꯦ ꯐꯖꯅ ꯊꯥꯡꯗꯕꯗꯣ ꯇꯧꯋꯦꯕ
ꯑꯗꯨ ꯑꯩ ꯌꯥꯝꯅ ꯈꯣꯡ ꯇꯦꯛꯄ ꯈꯨꯠ ꯊꯦꯛꯄꯒꯗꯤ ꯑꯝꯇ ꯌꯥꯎꯗ꯭ꯔꯤ
ꯇꯦꯛꯄꯨꯗꯤ ꯇꯦꯛꯇ꯭ꯦ ꯑꯗꯨꯗ ꯑꯃ ꯆꯠꯄ ꯊꯦꯡꯅ ꯍꯩꯔꯛꯄꯒꯤ ꯑꯁꯤꯅ ꯈꯣꯡ ꯊꯥꯡꯉꯥꯏꯗ ꯑꯩꯈꯣꯏ ꯃꯥꯟꯅ ꯑꯩꯁꯦ ꯇꯨꯒꯟꯕ ꯌꯥꯝ ꯊꯤ ꯆꯩꯔꯦ ꯄꯤꯛꯏꯉꯥꯏꯗꯒꯤ ꯑꯗꯨ ꯆꯠꯄ ꯁꯨꯡꯉꯥꯏ ꯍꯩꯇꯕꯤꯅꯦꯕ
ꯑ ꯅꯪꯁꯦ ꯄꯣꯛꯄꯗꯗꯤꯁꯗꯔ ꯄꯣꯛꯦ ꯑꯗꯨ ꯊꯔꯦ
ꯅꯤ ꯅꯣꯏ ꯏꯇꯦ ꯒ꯭ꯌꯥꯁ ꯀꯥꯞꯁꯤꯜꯂꯛꯇꯗ ꯑꯩꯗꯤ ꯑꯉꯥꯡꯉꯩꯗ
ꯪꯅ ꯍꯥꯏ ꯂꯥꯏꯅ ꯈꯪꯅ ꯑꯩꯒ ꯕꯤ ꯑꯦꯔ ꯋꯥꯏꯁꯣꯏ ꯆꯤꯡꯉꯂꯕꯨ ꯆꯅꯤ ꯂꯥꯏꯔꯦꯛ ꯈꯪ
ꯎꯝ ꯅꫭ ꯑꯩꯉꯣꯟꯗ ꯒꯤꯕ ꯑꯝꯗꯤ ꯄꯤꯕ ꯌꯥꯏꯍꯦ ꯌꯦꯡꯍꯜꯂꯝꯕꯒꯤ ꯑꯩꯅ
ꯑꯩ ꯍꯥꯏꯁꯦ ꯍꯦꯂꯤꯀꯣꯞꯇꯔꯗ ꯊꯥꯔꯛꯑꯗꯕꯅꯦ ꯍꯥꯏꯕ ꯅꯪꯒꯤ ꯀꯩꯅꯣꯗ ꯑꯩꯅ ꯎꯏ ꯏꯕꯥꯅꯤ ꯂꯨꯍꫭꯡꯉꯗꯤ ꯃꯥꯗꯤ ꯕꯨꯙꯅꯤꯡꯕꯅꯤꯅ ꯕꯨꯙꯁꯤꯗ ꯍꯣꯡꯗꫭꯏꯅꯦꯕ ꯈꯪꯉꯕ ꯑꯩ ꯅꯪꯒꯤ ꯇꯣꯉꯥꯟꯅ ꯀꯁꯇꯃꯥꯏꯁ ꯇꯧꯔꯒ ꯅꯪꯒꯤ ꯊꯥꯔꯛꯑꯗꯕꯅꯦꯕ ꯎ ꯑꯣ ꯍꯂꯇ ꯍꯂ ꯅ ꯇꯧꯕꯗ ꯈꯪꯗꯦ ꯑꯩꯁꯦꯡ ꯃꯣꯏꯅꯤ ꯑꯣ ꯑꯩ ꯎꯗꯣ ꯃꯁꯥ ꯌꯥꯝ ꯐꯖꯔꯨꯗꯕꯅꯤꯅ ꯑꯩ ꯈꯪꯉꯦꯕ ꯃꯤꯅ ꯃꯤꯅꯁꯨ ꯀꯜꯂꯛꯇꯕꯅꯤ ꯑꯩ ꯌꯥꯝ ꯍꯔꯥꯎꯖꯩꯑꯕ ꯑꯩ ꯃꯤꯡꯒꯤ ꯉꯥꯏꯔꯤꯉꯩꯗꯅꯤ ꯑꯩ ꯌꯥꯝ ꯀꯩ ꯍꯥꯏꯅꯤ ꯇꯁꯦꯡꯅ ꯑꯩꯅ ꯐꯪꯅꯤ ꯍꯥꯏꯕ ꯅꯠꯇ꯭ꯔꯁꯨ ꯌꯥꯝ ꯅꯨꯡꯉꯥꯏꯖꯩꯗꯕꯗꯣ ꯅꯪꯕꯨ ꯑꯩꯁ ꯀꯅꯥꯅꯣ ꯃꯤꯡꯗꯣꯏ ꯍꯥꯏꯔꯗꯤ ꯅꯪ ꯕꯥ ꯑꯩꯁ ꯀꯅꯥꯅ ꯃꯤꯡꯗꯌ ꯌꯥꯝ ꯄꯥꯎꯅ ꯄꯣꯛ ꯁꯥꯄ ꯍꯥꯏꯇꯥꯔꯦꯅꯦ ꯍꯧꯖꯤꯛꯇꯤ ꯖꯦꯁꯔꯗ ꯅꯪ ꯑꯩꯁ ꯀꯅꯥꯅꯣ ꯍꯥꯏꯗꯤ ꯀꯩꯅꯣ ꯖꯨꯝ ꯅꯠꯇ꯭ꯔꯒꯅ ꯄꯣꯠ ꯑꯩ ꯌꯥꯝ ꯍꯔꯥꯎꯖꯩꯑꯕ ꯑꯁ ꯑꯩ ꯎꯗꯕꯁꯦ ꯑꯩ ꯀꯅꯥꯝꯇꯛꯒ ꯀꯩꯅꯣ ꯇꯧꯅꯗꯁꯨ ꯌꯥꯗ꯭ꯔꯦꯕ ꯃꯤꯅ ꯑꯁ ꯑ ꯁꯤ ꯐꯖꯗ꯭ꯔꯣ ꯀꯥꯏ ꯍꯥꯏꯔ ꯀꯥꯟꯗ ꯑꯧ ꯃꯥꯅꯦ ꯑꯩꯈꯣꯏ ꯅꯨꯄꯥꯁꯦ ꯀꯥꯏ ꯍꯥꯏꯁꯦ ꯑꯩꯉꯣꯟꯗ ꯌꯥꯝ ꯅꯨꯡꯉꯥꯏꯖꯗꯕꯗꯣ ꯑꯗꯨꯅꯂꯦ ꯍꯣꯏ ꯈꯪꯗꯦ ꯑꯩ ꯌꯥꯝ ꯑꯩ ꯌꯥꯝ ꯍꯔꯥꯎꯖꯩ ꯎꯁꯦ ꯑꯩ ꯑꯩ ꯈꯛꯇꯪꯅ ꯌꯥꯝ ꯄꯥꯝꯖꯕꯒꯤ ꯑꯗꯨ ꯃꯥ ꯑꯝꯇ ꯀꯩꯅꯣꯗꯒꯤꯗꯤ ꯌꯥꯝ ꯄꯣꯄꯨꯂꯔ ꯌꯥꯝ ꯍ ꯑꯣꯟꯂꯤ ꯐ꯭ꯔꯦꯟꯗꯒꯤꯗꯤ
ꯑꫭꯟꯂꯤ ꯐ꯭ꯔꯦꯟꯁ ꯑꯁ ꯑꫭꯂꯤ ꯐ꯭ꯔꯦꯟꯁꯤꯁꯨ ꯑꯣꯂꯤ ꯐ꯭ꯔꯦꯟ ꯇꯥꯈ꯭ꯔꯦꯅꯦ
ꯕꯣꯁꯇꯟꯅ ꯒ꯭ꯔꯤꯟ ꯐ꯭ꯂꯦꯛ ꯑꯣꯏꯔꯛꯄ ꯗꯨꯗꯤ ꯑꯩꯗꯤ ꯀꯩꯗꯧꯔꯕꯅꯣ ꯁꯤꯅꯤ ꯑꯩꯒꯤ ꯎꯈꯪ ꯀꯩꯅꯣꯒꯤꯗ ꯑꯣꯡꯂꯤ ꯐ꯭ꯔꯦꯟꯗ ꯀꯩꯅꯣ ꯏꯁꯇꯣꯔꯤ ꯂꯩꯅ ꯐꯖꯩꯁꯦ ꯀꯩꯅꯣ ꯈꯛꯇꯪꯅꯦ ꯍꯥꯏꯕ ꯎꯒꯕꯨꯡꯒꯒꯤꯗ ꯈꯛꯇꯪꯅꯦ ꯍꯥꯏꯕ ꯐꯖꯩꯗꯣ
ꯑꯗꯨꯔꯦ ꯐꯪꯗꯦꯉꯣ ꯑꯗꯣ ꯎꯁꯦ ꯄꯨꯔꯥ ꯒ꯭ꯔꯤꯟ ꯁꯦꯛꯅꯦ ꯃꯥꯜꯂꯤ
ꯃꯥꯅꯦ ꯃꯥꯅꯦ ꯃꯁꯛꯇꯗꯤ ꯀꯩꯅꯣ ꯇꯧꯗꯕ ꯃꯥꯟꯖꯗꯕ ꯑꯗꯣ ꯀꯦꯔꯦꯛꯇꯗꯤ ꯄꯨꯔꯥꯞ
ꯌꯥꯝ ꯊꯤꯅ ꯂꯣꯌꯦꯜ ꯑꯣꯏꯔꯒ ꯂꯩ ꯍꯥꯏꯏꯕ ꯑꯗꯨꯗ
ꯎꯝ ꯑꯩ ꯔꯣꯝꯗ ꯉꯥꯎꯖꯈ꯭ꯔꯦ ꯑꯗꯣ ꯑꯩ ꯈꯨꯗꯤꯡꯃꯛꯇ ꯔꯣꯝ ꯑꯣꯏꯒꯦꯔꯥ ꯋꯥꯔꯤꯁ ꯑꯣꯏꯒꯦꯔꯥ ꯋꯥꯔꯤꯁ ꯅꯠꯇꯦ ꯀ꯭ꯂꯥꯎ ꯅꯠꯇ꯭ꯔꯣꯃꯥꯏꯗꯣ ꯀꯩꯅꯣꯗ ꯑꯣꯅꯤꯐꯦꯟꯗ ꯀꯥꯎ ꯑꯣꯏꯒꯦꯔꯥ ꯃ ꯑꯣꯏꯒꯦꯔꯥ ꯇꯦꯟꯅꯗꯤ ꯅꯝꯕꯔ ꯋꯥꯟꯅꯦ ꯑꯩꯒꯤꯗꯤ ꯑꯩ ꯇꯦꯟꯗ ꯑꯗꯨꯝ ꯇꯥꯟꯅ ꯍꯥꯏꯕ ꯀꯩꯅꯣ ꯇꯥꯟꯅ ꯑꯗꯨꯝ ꯇꯥꯟ ꯇꯥꯟ ꯑꯩ ꯑꯩ ꯑꯩ ꯌꯥꯝ ꯊꯤꯅ ꯈꯟ ꯇꯧꯋꯦ ꯌꯥꯝ ꯄꯥꯝꯖꯗꯦ ꯑꯩ ꯇꯥꯟꯗꯒꯤꯅꯦꯕ ꯑꯩꯅ ꯎꯗ ꯄꯨꯔꯥ ꯂꯨꯞꯈ꯭ꯔꯦꯁꯨ ꯎ ꯌꯥꯔꯒꯦ
ꯎꯝ
ꯑꯩ ꯇꯥꯟꯥꯟꯕꯗ ꯅꯪꯕꯨ ꯌꯥꯏꯟꯇ꯭ꯔꯣꯗ꯭ꯌꯨꯁ ꯇꯧꯔꯝꯗ ꯑꯩꯩꯦ ꯌꯥꯝ ꯉꯥꯎꯔꯝꯃꯣꯏꯕ ꯑꯗꯨꯗꯒꯤ ꯃꯥꯥꯏ ꯅꯣ ꯅꯣ ꯀꯣꯕꯔ ꯇꯧꯕꯩꯗꯣ ꯑꯃꯨꯛꯒ ꯌꯦꯡꯉꯦ ꯑꯁ ꯑꯩ ꯉꯥꯎꯈ꯭ꯔꯦ ꯑꯗꯣ ꯑꯩ ꯁꯤꯗꯤ ꯇꯧꯔꯒ ꯌꯦꯡꯉ ꯃꯤꯡꯒꯤ ꯂꯨꯞꯄꯩ ꯉꯥꯎꯔꯝꯕꯗꯣ ꯀ꯭ꯂꯥꯁ ꯀꯩꯅꯣꯗꯩ ꯉꯥꯎꯔꯛꯄꯣꯏꯅꯤ ꯏꯂꯚꯦꯟꯗꯩ ꯉꯥꯎꯔꯛꯄꯣꯏꯅꯦ ꯃꯤꯡꯒꯤꯕꯗꯣ ꯑꯗꯨ ꯇꯣꯛꯈ꯭ꯔꯦ ꯑꯁ ꯁꯤ ꯎꯁꯤꯅꯦ ꯑꯗꯨꯝ ꯑꯗꯨ ꯃꯌꯥꯝꯅ ꯍꯧꯖꯤꯛꯁꯦ ꯅꯪ ꯀꯦꯄꯣꯛ ꯉꯥꯎꯗ꯭ꯔꯣꯗꯥꯏ ꯊꯔꯦꯡꯇꯅ ꯌꯦꯡꯉꯤꯗꯏ ꯂ ꯐꯥꯏ ꯍꯥꯏꯕ
ꯉꯁꯥꯏ ꯑꯩ ꯊꯥꯏꯂꯦꯟ ꯆꯠꯅꯤꯡꯉꯦ
ꯑꯩꯅ ꯍꯥꯏꯌꯦ ꯅꯪ ꯀꯦꯅꯤꯡꯗꯣꯏ ꯌꯣ ꯂꯩ ꯏꯃꯥꯏꯅ ꯆꯠꯃꯤꯟꯅꯔꯁꯦꯅ
ꯅꯪꯒꯤ ꯕꯣꯂꯣꯏꯁꯦ ꯁꯤꯠꯂꯣꯏ
ꯍꯜꯂꯣ ꯀꯗꯣꯃꯤꯅ ꯌ ꯑꯣꯂꯣ ꯁꯥꯕ ꯀꯩ ꯁꯥꯥ ꯐꯠꯇ ꯍꯥꯏꯕ
ꯅꯠꯇꯦꯕ ꯀꯣ ꯍꯣ ꯃꯣꯏꯅ ꯊꯥꯔꯦꯟ ꯆꯠꯄꯗꯤ ꯈꯔ ꯈꯟꯅꯔꯁꯦ ꯃꯣꯏꯗꯤ ꯀꯨꯏꯌꯦꯛꯑꯦꯗꯅꯀꯣ
ꯎꯝ
ꯍꯩꯅ ꯀꯨꯏꯔꯛꯑꯕꯅꯤꯅ ꯄꯩꯁꯥ ꯃꯌꯥꯝ ꯆꯜꯂꯝꯕꯁꯨ ꯌꯥꯏꯑꯦꯕ ꯆꯠꯄ ꯍꯧꯕ ꯀꯨꯏꯖꯗꯦ ꯝꯗ ꯃꯤꯒꯤꯦ ꯅ ꯍꯣꯏ ꯄꯥꯉꯒ ꯆꯄꯥꯟꯒ ꯆꯠꯂꯂꯤꯁꯦ ꯀꯥꯏꯗ ꯄꯩꯁꯥ ꯆꯥꯅꯣ
ꯃꯣꯏꯁꯨ ꯀꯤꯅꯤ ꯑꯅꯤ ꯄꯥꯝꯃꯤꯅ ꯑꯃꯗꯣ ꯀꯩꯅꯣ ꯁꯤꯖꯤꯟꯅꯔꯝꯕ
ꯁꯣꯏꯗ꯭ꯔꯦꯍꯦ ꯑꯩꯁꯨ ꯕꯦꯀꯔ ꯑꯝꯇ ꯂꯩ ꯕꯦꯀꯔ ꯑꯝꯇ ꯂꯩꯔ ꯥꯏꯗꯣ ꯀꯔꯝꯗꯒꯗꯤ ꯅꯨꯡꯉꯥꯏꯔꯤ ꯄꯨꯟꯁꯤꯁꯦ
ꯑꯦꯅꯤ ꯋꯦꯗꯧꯔꯣ ꯐ ꯇꯧꯔ ꯆꯔꯥꯎ ꯍꯥꯡꯗꯣꯛꯔꯒ ꯎꯒꯤ ꯃꯌꯨꯝꯗꯣ ꯂꯩꯔꯕꯣ
ꯑꯩ ꯈꯪꯗꯦ ꯇꯥꯏꯝ ꯃꯗꯤ ꯍꯤꯁꯇ꯭ꯔꯤ ꯃꯣ ꯏꯟꯁ ꯦꯂꯤꯁꯤꯕ ꯂꯩꯥꯏ ꯁꯦ ꯇꯃ
ꯌꯥꯗꯔꯦꯡꯉꯣ ꯑꯩ ꯇꯥꯏ ꯃꯁꯤꯡ ꯆꯠꯇꯣꯏ ꯇꯥꯔꯗꯤꯀꯣ ꯑꯩ ꯇꯥꯏ ꯃꯁꯤꯡ ꯀꯣꯏꯟ ꯌꯥ ꯀꯟꯅ ꯗꯔꯀꯥ ꯇꯥꯔꯗꯤ ꯇꯥꯏꯝꯁ ꯑꯩꯅ ꯄꯥꯝꯝꯕꯩꯁꯤꯅꯦ ꯑꯦꯛꯖꯥꯝꯒꯨꯝꯕ ꯂꯩꯔ ꯀꯥꯟꯗ ꯇꯥꯏꯝ ꯑꯁꯤꯁꯤꯗ ꯆꯠꯂꯒ ꯀꯣꯏꯁꯟ ꯄꯦꯄꯔꯗꯔꯣꯏꯝ ꯌꯦꯊꯣꯔꯛꯑꯕ ꯑꯗꯨꯝ ꯍꯜꯂꯛꯕ ꯍꯜꯂꯛꯑꯥꯒꯥ ꯑꯁ ꯇꫭꯄꯔ ꯇꯥꯗꫭꯏꯅꯦꯕ ꯑꯩꯅꯒ ꯅꯪꯅ ꯄꯥꯕꯔꯣ ꯑꯩ ꯄꯗꯤꯌꯦ ꯗ ꯄꯥꯕꯗꯨ ꯍꯩꯅꯗꯦ ꯍꯥꯏꯒ ꯃꯤꯅ ꯖꯤꯅꯤꯌꯁꯅꯦ ꯃꯥꯗꯤ ꯂꯥꯏꯔꯤꯛ ꯄꯥꯗ꯭ꯔꯁꯨ ꯇꯣꯄꯔ ꯇꯥꯏꯅ ꯍꯥꯏꯗꫭꯏꯅꯦ ꯍꯥꯏꯕ ꯗꯣꯛꯇꯔꯒꯗꯤ ꯑꯩ ꯑꯩ ꯗꯣꯛꯇꯔꯦ ꯇꯁꯦꯡꯅꯔꯦꯕ ꯀꯔꯤꯩꯅꯣ ꯍꯥꯏꯗꯤ ꯗꯣꯛꯇꯔꯁꯦ ꯃꯤꯒꯤ ꯁꯤꯔꯤꯟꯗꯣ ꯑꯩꯅ ꯁ ꯁꯣꯏꯗꯅ ꯁꯤꯜꯃꯤꯗꯨꯣ ꯃꯌꯥꯝ ꯌꯥꯝꯕꯅꯤꯅ ꯑꯃꯗ ꯆꯠꯂꯝꯣ ꯀꯥꯞꯁꯤꯜꯂꯒ ꯃꯤꯗꯨ ꯁꯤꯗꯣꯛꯈ꯭ꯔꯦ ꯍꯥꯏꯔꯣ ꯑꯩ ꯑꯗꯨꯒꯤ ꯗꯥꯏ ꯂꯧꯕꯗꯣꯗꯥꯏ
ꯑꯗꯨ ꯑꯗꯨꯅꯤ ꯑꯩꯁꯨ ꯍꯥꯏꯁꯦ ꯑꯩꯅ ꯗꯣꯛꯇꯔ ꯑꯣꯏꯔꯒ ꯈꯔ ꯐꯔꯦ ꯊꯔꯦꯛꯄꯅꯤꯅ ꯑꯣꯄꯔꯦꯁꯟ ꯆꯪꯉꯥꯏꯗ ꯃꯤꯗꯣ ꯁꯤꯗꯣꯛꯈ꯭ꯔꯦ ꯑꯗꯨꯒ ꯃꯤꯗꯨꯅ ꯃꯣꯞ ꯁ ꯇꯧꯕꯒꯤ ꯑꯩ ꯌꯨꯝ ꯊꯒꯥꯏꯔꯤ ꯀꯃꯥꯏꯅ ꯇꯧꯅꯤ
ꯑꯩꯗꯤ ꯏ ꯃꯤꯉꯣꯟꯗ ꯏ ꯂꯧꯊꯣꯛꯄ ꯑꯗꯨ ꯑꯩ ꯅꯔꯁꯅꯕꯨꯗꯤ ꯇꯧꯔꯅꯤꯀꯣ ꯑꯣꯇꯥꯥꯔꯁꯨ ꯑꯁ ꯑꯩ ꯈꯜꯂꯤꯗ ꯑꯩ ꯃꯤꯒꯤ ꯑꯗꯨꯒꯤ ꯄꯨꯟꯁꯤꯗꯣ ꯑꯩ ꯈꯨꯠꯇ ꯂꯩꯕꯀꯣꯠꯇꯣ ꯑꯩ ꯑꯩꯗꯤ ꯇꯜꯂꯦ ꯑꯗꯨꯝꯕ ꯑꯗꯨꯃꯥꯗꯤ ꯑꯩ ꯇꯥꯁꯦꯡ ꯐꯖꯗ‌ꯦ ꯍꯩꯕꯒꯤ ꯑꯗꯨꯅꯅꯦ ꯑꯩ ꯏꯃꯥꯟꯕꯤꯗ ꯊꯥꯕꯗꯨ ꯅꫭꯏ ꯂꯥꯏꯔꯤꯛ‌ ꯍꯩꯇ꯭ꯔꯗꯤ ꯑꯣꯏꯔꯛ ꯀꯅꯣꯅ
ꯗꯣꯛꯔꯁꯤꯀꫭ ꯑꯣꯏꯕꯁꯨ ꯐꯠꯇꯦ
ꯑꯗꯨ ꯁꯦꯡꯃ ꯈꯪꯗꯦ
ꯂꯣꯏꯗꯣꯏꯔꯦ ꯄꯥꯏꯀꯣ ꯂꯣꯏꯗꯣꯔꯕꯅꯦ ꯃꯤꯅꯤꯠ ꯑꯅꯤ ꯈꯛꯇ ꯑꯍꯨꯝ ꯈꯛꯇꯪ ꯉꯥꯏꯔꯕꯅꯤ ꯑ ꯑꯗꯨꯃꯛꯇꯤ ꯇꯧꯕ ꯌꯥꯏ
ꯑꯩ ꯁꯤꯔꯦꯜ ꯌꯦꯡꯕ ꯂꯣꯏꯔꯦ ꯍꯧꯖꯤꯛ ꯑ ꯈꯔꯥ ꯑꯃꯁꯁꯅꯦ
ꯀꯦꯕ
ꯄꯨꯔꯥ ꯑꯃ ꯆꯪꯉꯝꯃꯤꯅꯦ ꯍꯥꯏꯕ ꯍꯥ ꯃꯨ ꯑꯩꯈꯣꯏ ꯍꯣꯠꯇꯦꯜ ꯂꯩꯕꯈꯣꯏꯁꯤ ꯈꯪꯕ ꯑꯗꯨꯒꯤꯗ ꯖꯅꯋꯥꯔꯤ ꯗ ꯂꯥꯡꯈ꯭ꯔꯦꯕ ꯃꯤ ꯑꯃꯛꯇ ꯑꯣꯏꯗꯣꯏꯅꯦꯕ ꯃꯣꯏꯁꯦ ꯌꯦꯡ ꯂꯥꯛꯑꯦꯕ ꯑꯩꯒꯤ ꯍꯣꯇꯦꯜꯁꯤꯗꯅꯦꯕ ꯅ‌ꯦꯡꯅꯦꯕ ꯂꯥꯛꯏꯁꯦ ꯒꯥꯔꯤ ꯑꯆꯧꯕꯗ
ꯎꯝ
ꯎꯝ ꯅꯍꯥꯟꯃꯨꯛ ꯖꯅꯋꯥꯔꯤꯗ